ꯍꯥꯜꯂꯣ
ꯑꯣ ꯃꫭ ꯅꯨꯡꯉꯥꯏꯔꯤꯕ꯭ꯔꯣ
ꯅꯨꯡꯉꯥꯏꯔꯤꯌꯦ ꯅꯪꯗꯤ
ꯑꯩꯁꯨ ꯅꯨꯡꯉꯥꯏꯔꯤ
ꯆꯥꯛ ꯆꯥꯔꯕ꯭ꯔꯥ
ꯍꯣꯏ ꯆꯥꯔꯦ
ꯑꯣ ꯀꯩ ꯃꯊꯦꯜ ꯆꯥꯔꯒꯦ
ꯑꯝ ꯉꯁꯤ ꯎꯠꯇꯤ ꯇꯥꯢꯌꯦ ꯅꯪꯗꯤ
ꯑꯣ ꯑꯩ ꯀꯩꯅꯣꯅꯤꯅ ꯀꯥꯡꯁꯣꯏ ꯊꯣꯗ꯭ꯔꯤ ꯑꯗꯣ ꯀꯥꯡꯉꯧ ꯑꯃ ꯇꯧꯍꯧꯔꯤ ꯆꯥꯗ꯭ꯔꯤ
ꯑꯣ ꯑꯣ ꯑꯣ ꯊꯦꯡꯉꯦꯍꯦ
ꯎꯝ ꯁꯟꯗꯦ ꯑꯣꯏꯕꯅꯤꯅꯀꯣ ꯈꯔ ꯇꯞꯅ ꯆꯥꯔ ꯇꯧꯔ ꯂꯩꯕ
ꯎꯝ
ꯆꯔꯆ ꯆꯠꯄ꯭ꯔꯣ
ꯍꯣꯏ ꯆꯠꯂꯒ ꯍꯜꯂꯛꯄꯅꯦ
ꯑꯣ
ꯅꯪꯗꯤ
ꯑꯩꯔꯥ ꯑꯩ ꯆꯠꯇ꯭ꯔꯦ
ꯑꯣ
ꯏꯁꯥꯗꯣ ꯈꯔ ꯅꯨꯡꯉꯥꯏꯇꯕꯀꯣ ꯑꯗꯨꯒꯤ
ꯑꯣ
ꯆꯠꯇ꯭ꯔꯦ ꯇꯨꯃꯤꯟꯅ ꯂꯩꯔꯦ ꯆꯥꯛ ꯏꯟꯁꯥꯡ
ꯑꯥ
ꯎꯝ
ꯂꯥꯁ ꯁꯟꯗꯦꯗꯤ ꯑꯩꯁꯨ ꯆꯠꯇꯕꯅꯦ
ꯎꯝ ꯎꯝ ꯑ
ꯑ ꯑꯦꯗꯤ ꯍꯣꯁꯇꯦꯜꯗ ꯂꯩꯕꯅꯦ
ꯍꯣꯁꯄꯤꯇꯥꯜꯗ
ꯍꯣꯁꯇꯦꯜ ꯍꯣꯁꯇꯦꯜ
ꯑꯣ
ꯑꯣ ꯅꯪꯗꯤ
ꯑꯩꯁꯨ ꯌꯨꯝꯗ ꯑꯗꯨꯝ ꯂꯩꯌꯦ
ꯑꯣ
ꯎꯝ
ꯀꯔꯤ ꯊꯕꯛ ꯇꯧꯕ꯭ꯔꯣ ꯅꯪꯒꯤ
ꯑꯩꯗꯤ ꯊꯕꯛ ꯇꯧꯗꯦꯗ ꯑꯗꯨꯝ ꯌꯨꯝꯗ ꯎ ꯂꯩꯕꯅꯦ ꯊꯕꯛꯁꯦ ꯐꯪꯗ꯭ꯔꯦꯅꯦ ꯇꯧꯅꯤꯡꯉꯁꯨ ꯎꯄꯥꯏ ꯂꯩꯇ꯭ꯔꯦ ꯅꯪꯗꯤ ꯀꯩꯅꯣ ꯑ ꯀꯩ ꯑ ꯌꯨꯝ ꯄꯥꯂꯕ
ꯑ ꯅꯇꯦ ꯀꯣꯂꯦꯖ
ꯀꯔꯤ ꯀꯣꯂꯦꯖꯇ
ꯑ ꯗꯦꯝ
ꯎꯝ ꯀꯟꯅ ꯍꯣꯠꯅꯧ ꯎꯝ
ꯍ
ꯕꯣꯜꯒꯨꯝꯕꯗꯤ ꯌꯦꯗ꯭ꯔꯣ
ꯌꯦꯡꯉꯦ ꯑꯩꯁꯨ ꯌꯦꯡꯕꯅꯦ ꯀꯅꯥ ꯀꯅꯥ ꯁꯞꯄꯣꯔꯠ ꯇꯧꯕ꯭ꯔ ꯅꯪ
ꯑꯩꯗꯤ ꯈꯪꯗꯦꯗ ꯕꯣꯜꯁꯦ ꯄꯥꯛ ꯏꯟꯇ꯭ꯔꯦꯁ ꯂꯩꯇꯕꯅꯤꯅꯀꯣ ꯍꯍꯍ ꯎꯝ ꯅꯪꯗꯤ ꯀꯅꯥꯒꯤ ꯐꯦꯟꯅꯣ
ꯑ ꯗꯂꯤ ꯍꯥ ꯄꯦ ꯐ꯭ꯔꯥꯟꯁ ꯏꯪꯂꯪꯂ ꯑꯗꯨ ꯁꯄꯣꯠ ꯇꯧꯋꯦ
ꯍꯧꯖꯤꯛꯐꯥꯎ ꯀꯥꯔꯤꯕ꯭ꯔꯣ ꯃꯣꯏ ꯇꯤꯝꯗꯣ ꯑꯩꯗꯤ ꯈꯪꯁꯨ ꯈꯪꯗꯦ
ꯍꯣꯏ
ꯎꯝ
ꯐ꯭ꯔꯥꯟꯁꯀꯤ ꯔꯔꯥꯎꯟ ꯁꯤꯛꯁꯇꯤꯟ ꯗ ꯀ꯭ꯋꯥꯂꯤꯐꯥꯏ ꯑꯣꯏꯈ꯭ꯔꯦ
ꯑꯦ ꯐꯥꯏꯅ ꯑꯩꯅꯀꯣ ꯐꯥꯏꯅꯦꯜ ꯈꯔ ꯀꯩꯅꯣ ꯈꯔ ꯀꯩꯅꯣ ꯇꯧꯕ ꯃꯇꯝꯗꯀꯣ
ꯑꯥ
ꯕꯣꯜꯗꯣ ꯍꯣꯠ ꯀꯣꯏꯕ ꯃꯇꯝꯗ ꯌꯦꯡꯒꯦ ꯇꯧꯕꯧꯕ ꯑꯗꯨꯒꯤ
ꯑꯝ ꯍꯣꯏ ꯉꯁꯤ ꯏꯪꯂꯦꯟ ꯑꯩꯠꯇꯀꯣ
ꯎꯝ ꯑꯣꯀꯦ
ꯅ ꯏꯕꯪ ꯅꯗ꯭ꯔꯦ
ꯄꯨꯡꯗ ꯂꯥꯛꯑꯅꯤꯗ ꯍꯧꯖꯤꯛ ꯄꯨꯡ ꯑꯥ ꯌꯧꯔꯦ ꯑꯗꯨꯕꯨ ꯉꯥꯏꯍꯥꯛ ꯂꯩꯔꯗꯤ
ꯍꯣꯏ
ꯕꯣꯜꯗꯤ ꯃꯤ ꯒ꯭ꯔꯨꯞꯇ ꯌꯦꯡꯕ꯭ꯔꯥ ꯀꯃꯥꯏꯅ ꯇꯧꯕ꯭ꯔꯥ ꯅꯪꯗꯤ
ꯑꯩꯒꯤ ꯐꯣꯟꯗ ꯏꯇꯣꯝꯇ ꯌꯦꯡꯕ
ꯑꯣ ꯑꯣ ꯕꯣꯜꯗꯤ ꯒ꯭ꯔꯨꯞꯇ ꯌꯦꯡꯕꯅ ꯅꯨꯡꯉꯥꯏꯕ ꯍꯦ ꯄꯨꯟꯅ ꯌꯦꯡꯃꯤꯟꯅꯕꯗꯣ ꯎꯝ ꯅꯪ ꯕꯔꯥꯗ ꯂꯩꯕ꯭ꯔꯥ
ꯑ ꯍꯁꯎꯗ
ꯍꯣꯁꯇꯦꯜꯗꯀꯣ ꯑꯣꯀꯦ ꯅꯪ ꯍꯥꯏꯈ꯭ꯔꯦ ꯑꯩꯅ ꯀꯥꯎꯕꯩ ꯑꯣꯏꯔꯝꯒꯅꯤ ꯎꯝ ꯂꯩꯕ ꯅꯨꯡꯉꯥꯏꯕ꯭ꯔꯣ ꯂꯩꯕ ꯅꯨꯡꯉꯥꯏꯕ꯭ꯔꯣ ꯅꯪ ꯃꯐꯝꯗꯣ
ꯑ ꯍꯣꯏꯃꯥꯏ
ꯑꯣ ꯑꯩ ꯈꯨꯟꯒ ꯅꯛꯅꯔꯦꯅꯦ ꯅꯪꯅ ꯀꯥꯕ ꯃꯐꯝꯗꯣ
ꯑꯣ ꯀꯔꯤ
ꯑꯩꯈꯣꯏꯅ ꯀꯩꯅꯣꯗ ꯅꯣꯏ ꯀꯣꯂꯦꯖ ꯃꯅꯥꯛꯇꯅꯤꯗ ꯅꯛꯅꯈ꯭ꯔꯦ
ꯑꯣ
ꯎꯝ
ꯀꯥꯕ ꯅꯨꯡꯉꯥꯏꯕ꯭ꯔꯣ ꯅꯪ ꯍꯧꯖꯤꯛ ꯇꯝꯃꯤꯕꯗꯨꯗꯤ
ꯍꯣꯏ ꯅꯨꯡꯉꯥꯏꯌꯦ
ꯎꯝ ꯅꯪꯅ ꯐꯥꯔꯁ ꯔꯣ ꯅꯪꯒꯤ ꯁꯤꯞꯂꯤꯡꯁꯗ
ꯍꯣꯏ ꯑꯩꯅ ꯐꯥꯔꯁꯅꯦ
ꯅꯨꯄꯤ ꯀꯌꯥ ꯅꯨꯄꯥ ꯀꯌꯥ
ꯏꯊꯟꯇꯅꯦ ꯅꯨꯄꯤꯗꯤ ꯑꯗꯨꯒ ꯑꯩꯒꯤ ꯕ꯭ꯔꯥꯗꯔ ꯕ꯭ꯔꯗꯔꯁ ꯑꯅꯤ ꯂꯩꯌꯦ
ꯐꯔꯦꯅꯥ ꯅꯨꯄꯥꯁꯤꯡꯅ ꯒꯥ꯭ꯔꯗ ꯇꯧꯕꯤ
ꯈꯪꯗ꯭ꯔꯦ ꯅꯪꯗꯤ ꯑꯣ ꯑꯅꯤ ꯑꯅꯤ
ꯑꯣ ꯑꯩꯈꯣꯏꯗꯤ ꯅꯨꯄꯤ ꯑꯅꯤ ꯅꯨꯄꯥ ꯑꯅꯤꯒꯣ
ꯐꯥꯏꯦ ꯐꯥꯏꯦ
ꯎꯝ
ꯄꯠꯅꯥ ꯂꯩ
ꯎꯝ ꯅꯪꯅ ꯐꯥꯔꯁꯅꯦꯕꯀꯣ ꯅꯣꯏ ꯃꯃꯥ ꯕꯕꯥ ꯑꯩꯈꯣꯏꯗꯤ ꯑꯥ ꯀꯨꯟꯅ ꯂꯩꯔꯝꯒꯅꯤ ꯑꯗꯨꯗꯤ
ꯍꯣꯏ ꯍꯣꯏ ꯈꯟꯗꯥ ꯂꯩꯕꯅꯦ
ꯑꯣ ꯎꯝ
ꯀꯟꯅ ꯍꯣꯠꯅꯕꯅꯦ ꯑꯩꯒꯤꯗꯃꯛꯇ
ꯐꯔꯦ ꯑꯗꯨꯒꯨꯝꯕ ꯃꯃꯥ ꯃꯄꯥ ꯂꯩꯕꯗꯣ ꯌꯥꯝꯅ ꯆꯥꯎꯊꯣꯛꯅꯤꯡꯉꯥꯏ ꯂꯩꯕꯅꯦ
ꯎꯝ
ꯎ ꯑꯣ ꯅꯣꯏ ꯅꯣꯏ ꯀꯩꯅꯣ ꯀꯩꯅꯣ ꯂꯩꯐꯝ ꯃꯐꯝꯗ ꯎꯇꯤꯒꯨꯝꯕꯗ ꯊꯣꯡꯅ ꯑꯗꯨꯝ ꯄꯤꯖꯩ ꯍꯥꯏꯕꯀꯣ ꯑꯣ ꯃꯤ ꯀꯌꯥꯂ ꯂꯩ ꯎꯝ
ꯑ ꯁꯚꯦꯟꯇꯤ ꯁꯚꯦꯟꯇꯤ ꯐꯥꯏꯚꯒꯨꯝꯕ ꯂꯩꯌꯦ ꯁꯚꯦꯟ ꯎꯝ ꯁꯚꯦꯟꯇꯤ ꯄ꯭ꯂꯥꯁ ꯂꯩꯌꯦ
ꯎꯝ ꯎꯝ ꯎꯝ ꯑꯗꯨꯗꯤ ꯅꯨꯡꯉꯥꯏꯔꯝꯒꯅꯤ ꯃꯤ ꯌꯥꯝꯕꯒꯤꯀꯣ
ꯎꯝ ꯅꯨꯡꯉꯥꯏꯌꯦ
ꯏꯁꯤꯡꯒꯨꯝꯕꯗꯤ ꯀꯃꯥꯏ ꯇꯧꯕ꯭ꯔꯥ
ꯏꯁꯤꯡꯗꯤ ꯐꯥꯢꯌꯦ ꯑꯗꯨꯝ ꯇꯦꯡ ꯂꯦ ꯏ
ꯎꯝ ꯑꯩꯗꯤꯀꯣ ꯋꯥꯔꯤꯁꯨ ꯄꯥꯛ ꯁꯥꯕ ꯍꯩꯇꯦꯗ ꯁꯥꯅꯤꯉ ꯭ꯔꯨ ꯇ ꯖꯣꯏꯟ ꯇꯧꯕꯗꯣ ꯃꯤ ꯌꯥꯝ ꯀꯣꯜ ꯇꯧꯕ ꯑꯗꯨꯃꯥꯏ ꯍꯥꯏꯔꯒ ꯂꯩ ꯑꯗꯨ ꯑꯣꯏꯔꯒꯁꯨ ꯑꯩꯈꯣꯏ
ꯎꯝ
ꯀꯥꯏꯕꯗꯣ ꯈꯪꯅꯦ
ꯅꯪꯗꯤ ꯀꯩꯅꯣ ꯇꯧꯔꯕ꯭ꯔꯥ ꯀꯨꯏꯔꯕ꯭ꯔꯥ ꯁꯤ ꯖꯣꯏꯟ ꯇꯧꯕ
ꯑꯁ ꯉꯔꯥꯡꯅ ꯇꯧꯕꯅꯦ
ꯎꯝ ꯎꯝ ꯎꯝ ꯅꯪ ꯑꯩ ꯑꯣꯣ ꯑꯩꯁꯨ ꯉꯔꯥꯡ ꯑꯣꯏꯕ ꯃꯥꯜꯂꯦ ꯅꯪ ꯅꯪꯒꯤ ꯀꯩꯅꯣ ꯃꯉꯥꯗꯨ ꯁꯨꯈ꯭ꯔꯕ
ꯁꯨꯗ꯭ꯔꯤꯦ
ꯑꯣ ꯑꯣ ꯑꯣ ꯂꯣꯏꯅ ꯀꯩꯅꯣ ꯀꯩꯅꯣ ꯇꯧꯕ꯭ꯔꯥ ꯅꯪꯒꯤꯗꯤ ꯀꯣꯜꯗꯣ ꯐꯪꯕ꯭ꯔꯥ ꯂꯣꯏꯅ ꯐꯣꯟ ꯇꯧꯕ ꯀꯥꯟꯗ ꯐꯪꯕ꯭ꯔꯥ
ꯈꯪꯗ꯭ꯔꯤꯌꯦ ꯑꯁꯤꯒꯤꯗꯤ ꯑꯗꯨꯗꯤ
ꯑꯁ ꯋꯥꯔꯤ ꯁꯥꯟꯅꯕ ꯍꯩꯕ ꯃꯤꯒ ꯐꯣꯟ ꯇꯧꯕ ꯐꯪꯉꯁ ꯐꯥꯒꯗꯕ
ꯍꯣꯏ ꯍꯣꯏ ꯍꯣꯏ
ꯋꯥꯔꯤ ꯁꯥꯕ ꯍꯩꯇꯕ ꯃꯤꯁꯤꯡꯒꯤꯗꯤ ꯅꯠꯇ꯭ꯔꯥ
ꯍ
ꯀꯔꯤ ꯑꯗꯨꯝ ꯊꯕꯛ ꯂꯩꯔꯝꯃꯔꯣꯏꯅ ꯉꯁꯤꯗꯤ ꯁꯨꯇꯤꯅꯤꯅꯀꯣ
ꯍꯣꯏ
ꯎꯝ ꯀꯔꯤ ꯀꯔꯤ ꯇꯧꯔꯒ ꯂꯔꯅꯤ
ꯑꯃꯨꯛꯀ ꯈꯔ ꯂꯩꯔꯒ ꯑꯃꯨꯛꯀ ꯇꯔꯁ ꯆꯠꯀꯅꯤ ꯏꯚꯤꯅꯤꯡꯒꯤ ꯌꯨ ꯌꯨꯠ ꯁꯥꯔꯚꯤꯁꯀ
ꯑꯝ ꯎꯝ
ꯇꯨꯝꯅꯤꯡꯉꯥꯏ ꯃꯇꯝꯁꯨ ꯂꯩꯇ꯭ꯔꯦ
ꯍꯧꯖꯤꯛ ꯍꯧꯖꯤꯛꯅ ꯋꯥꯔꯗꯤ ꯍꯌꯦꯡꯋꯥꯏ ꯅꯨꯡꯉꯥꯏꯒꯅꯤ ꯅꯠꯇ꯭ꯔꯥ
ꯍ
ꯍꯧꯖꯤꯛ ꯀꯟꯅ ꯍꯣꯠꯅꯍꯧꯔꯗꯤ
ꯎꯝ
ꯆꯥꯛ ꯌꯦꯟꯁꯥꯡꯗꯤ ꯍꯥꯎꯕ꯭ꯔꯣ ꯍꯣꯁꯇꯦꯜꯒꯤ
ꯍꯣꯏ ꯍꯣꯏꯣꯏ ꯃꯗꯦ ꯇ꯭ꯌꯨꯁꯗꯦ ꯉꯥ ꯄꯤꯕ ꯅꯨꯃꯤꯠꯁꯨ ꯂꯩꯌꯦꯦ ꯑꯗꯣ ꯌꯦꯔꯨꯝ ꯄꯤꯕ ꯅꯨꯃꯤꯁꯨ ꯂꯩꯑꯦ ꯑꯗꯨꯒ ꯑ ꯌꯦꯟꯒ ꯊꯣꯡꯕ ꯊꯥꯎꯅ ꯌꯦꯟꯁ ꯏꯕ ꯅꯨꯃꯤꯠꯁꯤ ꯂꯩꯦ
ꯑꯣꯛꯁꯥꯗꯤ ꯄꯤꯗꯕ꯭ꯔꯣ ꯑꯣꯛꯁꯥꯒꯨꯝꯕ ꯁꯟꯁꯥꯒꯨꯝꯕ
ꯀꯔꯤ ꯃꯨꯁꯂꯤꯝ ꯈꯣꯏ ꯈꯪꯗꯦ ꯂꯩꯕꯒꯤ ꯀꯣ ꯆꯥꯕꯒꯤ ꯆꯥ ꯌꯥꯔ
ꯑꯣ ꯎꯝ ꯎ ꯎꯝ ꯅꯣꯏ ꯃꯃꯥ ꯕꯕꯥ ꯑꯩꯈꯣꯏꯅꯁꯨ ꯑ ꯌꯨꯝꯗꯒꯤ ꯄꯣꯠꯆꯩꯒꯨꯝꯕ ꯈꯔ ꯈꯔꯗꯤ ꯊ ꯊꯥꯔꯛꯄ ꯂꯩꯕ꯭ꯔꯣ
ꯍꯣꯏ ꯂꯩ ꯑ ꯎꯝ
ꯎ
ꯎꯁꯣꯣꯏ ꯀꯔꯤꯔ
ꯎꯝ ꯎꯁꯣꯏ ꯀ ꯀꯩꯩꯅꯣ ꯇꯧ ꯐ꯭ꯔꯦꯁꯇꯣ ꯇꯦꯛ ꯇꯦꯛ ꯂꯥꯎꯕꯗꯣ ꯎꯝ
ꯂ ꯃꯥ ꯊꯔ
ꯐꯨꯠꯂꯒ ꯄꯤꯔꯛꯄ꯭ꯔꯥ ꯐꯨꯠꯂꯒ ꯀꯣ
ꯍꯣꯏ
ꯑꯣ ꯅꯠꯇ꯭ꯔꯒ ꯅꯣꯏ ꯍꯣꯁꯇꯦꯜꯗ ꯆꯥꯛ ꯏꯟꯁꯥꯡ ꯀꯩꯅꯣ ꯊꯣꯡꯐꯝ ꯂꯩꯕ꯭ꯔꯥ ꯅꯣꯏꯒꯤ ꯑꯂꯛ
ꯊ ꯏꯂꯦꯛꯇ꯭ꯔꯤꯛꯇꯀꯣ ꯑꯩꯈꯣꯏꯅ ꯕꯣꯏꯂꯔꯒꯨꯝꯕ ꯂꯩꯔꯗꯤ ꯊꯣꯡꯕ ꯌꯥꯏꯑ ꯑꯗꯨꯝ ꯆꯥꯏꯌꯦ
ꯎꯝ ꯅꯣꯏꯗꯤ ꯑ ꯔꯨꯝꯗ ꯃꯤ ꯀꯌꯥ ꯀꯌꯥ ꯂꯩꯕ꯭ꯔꯥ ꯀꯥꯗ
ꯃꯔꯤ ꯂꯩꯕꯁꯨ ꯌꯥꯎꯋꯦ ꯑꯗꯨꯒ ꯃꯉꯥ ꯂꯩꯕꯁꯨ ꯌꯥꯎꯋꯦ
ꯎꯝ ꯎꯝ ꯎꯝ ꯅꯨꯡꯉꯥꯏꯔꯝꯒꯅꯤ
ꯅꯨꯡꯉꯥꯏꯌꯦꯦ ꯍꯟꯗꯛꯇꯤ ꯃꯣꯏ ꯑꯩ ꯑꯩꯒꯤ ꯔꯨꯝꯃꯦꯠꯇꯣ ꯑꯈꯨꯝ ꯑ ꯃꯔꯤ ꯂꯩꯦ ꯑꯗꯨꯒ ꯑꯍꯨꯝ ꯑꯍꯨꯝꯃꯛ ꯑꯦꯛꯖꯥꯝ ꯊꯥ ꯛ ꯂꯥꯏꯔꯤꯛ ꯀꯥꯟꯄꯥꯏ ꯃꯥ ꯈꯣꯏꯗ
ꯄꯔꯦꯔꯦ ꯐꯖꯅ ꯄꯥꯔꯣ ꯑꯗꯨꯒ ꯀꯩꯅꯣ ꯃꯥꯏ ꯄꯥꯛꯅꯤꯉꯥꯏ ꯑꯣꯏꯔꯣ
ꯎꯝ ꯎꯝ
ꯅꯣꯏ ꯑ ꯀꯩꯅꯣ ꯅꯨꯡꯊꯤꯤꯟꯒꯨꯝꯕꯗꯗꯤ ꯀꯣꯏꯕ ꯊꯣꯛꯄ ꯑꯗꯨꯒꯨꯝꯕ ꯇꯧꯗ꯭ꯔꯣ
ꯍꯣꯏ ꯑꯩꯈꯣꯏꯒꯤ ꯒꯦꯠꯇꯣ ꯁꯤꯛꯁ ꯐꯥꯎꯅꯦꯕ ꯑꯗꯨꯒꯤ ꯒꯦꯠ ꯊꯤꯡꯕꯗ ꯁꯤꯛꯁ ꯐꯥꯎꯅꯤ ꯑꯗꯨꯒꯤ ꯊꯣꯛꯄ ꯌꯥꯗꯦ ꯑꯗꯨꯒ ꯑꯩꯈꯣꯏꯅ ꯆꯠꯅꯤꯡꯉꯗꯤ ꯑꯦꯄ꯭ꯂꯤꯀꯦꯁꯟꯒꯨꯝꯕꯀꯣ ꯑꯅꯨꯡ ꯇꯨꯝꯅꯤꯡꯉꯥꯏ ꯑꯩꯈꯣꯏ ꯑꯦ
ꯑꯣ ꯃꯃꯥꯟꯅꯕꯤ ꯈꯣꯏꯗ ꯇꯨꯝꯕ ꯆꯠꯀꯦ ꯍꯥꯏꯔꯗꯤ ꯆꯦ ꯏꯔꯒ ꯄꯤꯕ ꯇꯥꯕ ꯍꯣ ꯍꯣ ꯍꯣꯍꯣꯢ ꯎꯝ ꯑ ꯎꯝ
ꯑ
ꯍꯣꯔꯦꯟꯗꯤ ꯅꯨꯡꯊꯤꯟ ꯅꯨꯡꯊꯤꯤꯟꯗꯤ ꯀꯣꯏꯕ ꯆꯠꯀꯗ꯭ꯔꯣ